ꯇꯥꯠ
ꯇꯥꯔꯦ ꯇꯥꯔꯦ
ꯑꯣ ꯎꯝ ꯀꯔꯤ ꯇꯧꯔꯤꯒꯦ
ꯐꯝꯃꯤꯉꯣ ꯁꯟꯗꯦ ꯂꯣꯏꯗꯣꯔꯦ ꯍꯥꯏꯕ
ꯂꯣꯏꯔꯦ ꯁꯟꯗꯦ ꯂꯣꯏꯗꯧꯕ ꯁꯨꯞꯅꯇꯥꯒꯤ ꯄꯨꯡ ꯀꯩꯅꯣ ꯈꯛꯇꯥ ꯉꯥꯏꯁꯜꯂꯛꯑꯦ ꯑꯗꯨ ꯇꯥꯔꯦ
ꯎꯝ ꯁꯟꯗꯦ ꯂꯣꯏꯗꯔꯦ ꯍꯣꯔꯦꯟ ꯅꯨꯡꯗꯥꯡꯒꯤ ꯆꯥꯛ ꯊꯣꯡꯉꯒ ꯆꯥꯕꯒ ꯇꯨꯝꯕꯗꯨꯗ ꯉꯥꯏꯔꯦ
ꯎꯝ ꯎꯝ ꯅꯣꯡꯉꯥꯜꯂꯛꯄꯗꯩꯗꯤ ꯑꯗꯨꯝ ꯑꯣꯏꯔꯝꯃꯅꯦꯕ
ꯑꯣꯏꯔꯝꯃꯅꯦꯕ ꯆꯠꯄꯩ ꯃꯔꯥꯡ ꯃꯔꯥꯡꯗꯣ
ꯎꯝ ꯉꯟꯇꯥꯅ
ꯎꯝ
ꯇꯥꯅ ꯑꯗꯨꯝ ꯂꯣꯏꯒ꯭ꯔꯥꯅꯤ ꯑꯩꯒꯤ ꯐꯤꯁꯦ ꯁꯨꯗꯤ ꯁꯨꯔꯦ ꯈꯔ ꯑꯗꯣ ꯀꯪꯗ꯭ꯔꯦ ꯅꯨꯡꯁꯥ ꯊꯣꯛꯇ꯭ꯔꯥꯝꯅꯤꯅ ꯁꯨꯒ꯭ꯔꯦ ꯑꯩꯅ ꯑꯃ ꯑꯅꯤꯗꯤ ꯂꯣꯏꯅꯗꯤ ꯁꯨꯗ꯭ꯔꯦ ꯀꯪꯗ꯭ꯔꯦꯗ ꯀꯩꯁꯨ ꯅꯨꯡꯁꯥꯖꯦ ꯃꯃꯤꯡ ꯃꯃꯤꯡꯒꯤ ꯁꯥꯗ꯭ꯔꯥꯕꯅꯤꯅꯅꯦ ꯀꯪꯗ꯭ꯔꯦ
ꯉꯁꯤ ꯅꯨꯃꯤꯠꯁꯤꯃ ꯅꯨꯡꯁꯥ ꯁꯨꯡꯊꯣꯛ ꯄꯨ ꯊꯣꯛꯑꯝꯃꯔꯣꯏꯅꯦ
ꯑꯩ ꯁꯤꯒꯦ ꯇꯧꯋꯦ ꯅꯥꯟꯊꯨꯔꯤꯅꯦ ꯍꯥꯢꯕ
ꯍꯧꯖꯤꯛꯁꯦ
ꯍꯣꯢꯌꯦ
ꯥꯁꯤꯗꯥ ꯁꯨꯃꯥꯡꯗꯔꯣ ꯃꯅꯤꯡꯗꯔꯣ ꯑꯩꯅ
ꯀꯩꯅꯣꯗ ꯑꯥ ꯇꯧꯔꯕ
ꯑꯥ
ꯑꯣ ꯐꯤꯗꯣ ꯇꯥꯕ ꯃꯈꯥꯗ ꯑꯗꯨꯗꯨꯒꯤ ꯐꯤ ꯐꯧꯕꯗꯣ ꯁꯦꯝꯕ ꯑꯩꯗꯣ
ꯑꯥ
ꯑꯗꯨꯗ ꯂꯥꯛꯄꯩꯗ ꯂꯝꯕꯤꯗ ꯅꯥꯟꯊꯨꯔꯤꯕ ꯅꯥꯟꯊꯨꯒꯦ ꯇꯧꯕ ꯅꯥꯟꯊꯨꯕꯗꯤ ꯅꯠꯇꯦ
ꯑꯣ ꯑꯣ ꯃꯇꯦꯛ ꯑꯃ ꯖꯤꯠ ꯂꯥꯎ ꯁꯤꯠꯄꯗꯣ
ꯍꯣꯏ ꯍꯣꯏ ꯃꯇꯦꯛ ꯑꯃ ꯖꯤꯠ ꯂꯥꯎ ꯁꯤꯠꯄꯗꯣ
ꯎꯝ ꯎꯝ ꯎꯝ
ꯎꯝ ꯑꯩ ꯉꯁꯤ ꯑꯉꯥꯡꯖꯦ ꯇꯦꯁ ꯂꯩꯌꯦꯅ ꯂꯥꯛꯑꯣꯅ ꯍꯥꯏꯒꯤꯕꯅꯦꯕ ꯂꯥꯛꯑꯦ
ꯀꯌꯥꯅꯣ ꯑꯉꯥꯡ
ꯑꯉꯥꯡ ꯑꯍꯨꯝꯇꯪꯅꯤꯗ ꯄꯨꯊꯣꯛ ꯄꯨꯊꯣꯛ ꯄꯥꯟꯅꯔꯣ ꯄꯥꯟꯅꯔꯣ ꯀꯩ ꯅꯪꯖꯨ ꯑꯃꯨꯛ ꯍꯥꯒꯖꯔꯛꯑꯕꯣ
ꯅꯪꯖꯨ ꯍꯥꯒꯖꯔꯑꯕꯣ
ꯍꯦ ꯅꯪ ꯇꯤꯜꯂꯥꯏꯈꯨꯝꯕꯤ ꯆꯨꯔꯕꯣ ꯅꯠꯇꯦ ꯑꯉꯥꯡ ꯑꯍꯨꯝꯖꯦ ꯂꯣꯏ ꯇꯤꯜꯂꯥꯏꯈꯨꯝꯕꯤ ꯆꯨꯁꯜꯂꯦ ꯀꯥꯏꯗꯩꯅꯣ ꯈꯪꯗꯦ
ꯂꯧꯗꯤ ꯂꯧꯅꯕꯅꯤꯀꯣ ꯑ ꯐꯝꯃꯤꯟꯅꯔꯗꯤ ꯑꯃꯗ ꯑꯃ ꯍꯥꯒꯠꯖꯕ ꯎꯔꯗꯤ ꯑꯗꯨꯝ
ꯑꯗꯨꯅꯦ ꯍꯥꯏꯖꯦ
ꯃꯣꯏ ꯃꯁꯦꯟ ꯍꯥꯒꯠꯖ ꯂꯩꯅꯔꯦ ꯑꯦ ꯁꯦ ꯌꯦꯟꯅꯔꯣ ꯑꯗꯨꯅ ꯑꯗꯨꯅ ꯇꯩꯁꯜꯂꯣ ꯊꯨꯡꯅꯕ
ꯉꯁꯤꯁꯨ ꯑꯗꯨꯝ ꯂꯣꯏꯁꯟꯈ꯭ꯔꯅꯤ ꯍꯥꯏ ꯍꯥꯏꯅ꯫
ꯑꯩ ꯍꯥꯏꯖꯤꯅꯤ ꯁꯟꯗꯦ ꯂꯣꯏꯔꯦ ꯍꯦ
ꯎꯝ ꯎꯝ
ꯗꯩꯗꯤ ꯑꯃꯨꯛ ꯃꯊꯪꯒꯤꯗꯨꯃꯨꯛ ꯉꯥꯏꯗꯣꯔꯤꯕꯅꯦꯕ꯫
ꯎꯝ ꯎꯝ ꯉꯥꯏꯗꯧꯔꯤꯕ ꯀꯩꯅꯣꯅ ꯍꯌꯦꯡꯗꯣ ꯀꯔꯤ ꯃꯤꯊꯤ ꯂꯩꯔꯨꯖꯦ ꯍꯥꯏꯕ꯭ꯔꯥ ꯀꯩꯅꯣꯝ ꯍꯥꯏꯌꯦ꯫
ꯑꯥꯎ ꯑꯥꯎ ꯑꯧ ꯂꯩꯖꯦ ꯂꯩꯖꯦ ꯍꯥꯏꯅꯔꯒꯅꯦ ꯏꯕꯥꯅꯤ ꯀꯨꯏꯔꯦ ꯊꯥ ꯑꯅꯤꯗꯤ ꯁꯨꯔꯝꯒꯤꯔꯣꯢ ꯊꯥ ꯑꯃꯃꯨꯛꯀꯤ ꯆꯥꯡꯗꯤ ꯐꯥꯔꯛꯑꯃꯅꯤ꯫
ꯎꯝ ꯑꯗꯨꯅ ꯁꯝ ꯀꯦꯟꯕ ꯐꯕ꯭ꯔꯕ?
ꯎꯝ ꯀꯦꯟꯗꯅꯕ
ꯎꯝ ꯑꯩꯖꯨ ꯁꯝꯗꯤ ꯀꯦꯟꯕꯗ ꯂꯣꯏꯔꯕꯅꯦ꯫
ꯑꯗꯨꯗꯣ ꯎꯝ ꯁꯨꯃꯥꯏ ꯇꯧꯔꯁꯨ ꯌꯥꯢ ꯉꯁꯤ ꯅꯪ ꯍꯌꯦꯡ ꯀꯣꯛ ꯂꯨꯅꯤ ꯍꯥꯏꯔꯗꯤꯅꯦ
ꯎꯝ
ꯏꯁꯤꯡꯖꯦ ꯑꯗꯨꯝ ꯎꯝ ꯅꯪꯅ ꯍꯥꯏꯗꯤ ꯅꯪꯒꯤ ꯁꯝꯗꯨꯒꯤ ꯆꯥꯡ ꯆꯣꯠ ꯀꯣꯟꯅꯒꯗꯕ ꯆꯥꯡꯗꯣ
ꯎꯝ
ꯇꯩꯕꯗ ꯑꯗꯨꯒꯩꯗꯨꯒꯤꯗꯨꯗ ꯃꯤꯊꯤ ꯃꯔꯨꯖꯦ ꯑꯩꯈꯣꯏꯅ ꯆꯥꯃꯁꯃꯨꯛꯀꯤ ꯆꯥꯡꯖꯦ ꯇꯤꯡꯉꯝꯃꯅꯤꯗꯅ
ꯎꯝ
ꯆꯥꯃꯁ ꯑꯃ ꯑꯆꯧꯕꯗꯨ ꯅꯠꯇꯕ ꯑꯃ ꯇꯤ ꯁ꯭ꯄꯨꯟꯗꯣ ꯑꯗꯨꯗꯨꯒ ꯇꯤꯡ ꯎꯝ ꯇꯤꯡꯉꯒ ꯑꯗꯨ ꯑꯈꯣꯏꯅ ꯅꯣꯡꯉꯥꯜꯂꯛꯑꯀꯥꯟꯗ ꯃꯥꯏ ꯃꯆꯨꯖꯦ ꯑꯣꯜꯂꯝꯃꯅꯤ ꯂꯣꯏ ꯄꯣꯞꯊꯣꯛꯑꯝꯃꯅꯦꯕꯀꯣ ꯑꯗꯨꯒꯤ ꯃꯍꯤꯗꯣ ꯑꯈꯣꯏꯅ ꯁꯝꯗ ꯇꯩꯔꯒ ꯊꯥꯔꯇꯤ ꯐꯣꯔꯇꯤ ꯃꯤꯅꯠ ꯅꯁ ꯃꯨꯛ ꯊꯝ ꯑꯗꯣ ꯅꯪ ꯐꯤꯔꯣꯟꯗꯤ ꯆꯨꯕꯅꯤꯀꯣ ꯐꯤꯔꯣꯜꯗꯣ ꯑꯃꯨꯕꯒꯨꯝꯕ ꯕ꯭ꯔꯥꯎꯟꯒꯨꯝꯕ ꯑꯃ ꯁꯤꯖꯤꯟꯅꯧꯕꯀꯣ꯫ ꯐꯨꯔꯤꯠꯀꯨꯝꯕꯗꯣ ꯍꯥꯏ ꯑꯃꯨꯕꯁꯤꯗꯤ ꯈꯪꯗꯦꯗꯅ ꯃꯥꯏ
ꯍꯣꯏ
ꯑꯃꯨ ꯍꯥꯏꯗꯤ ꯃꯥꯏ ꯃꯆꯨꯖꯦ ꯕ꯭ꯔꯥꯎꯟ ꯍꯣꯏ ꯀꯩ ꯑꯣꯏ ꯆꯨꯕꯅꯦꯕꯀꯣ ꯑꯗꯨꯅ ꯑꯗꯨ ꯁꯨꯃꯥꯏꯅ ꯁꯤꯟꯅꯧ ꯑꯩ ꯍꯥꯟꯅꯅꯦ ꯑꯩꯗꯤ ꯆꯨꯗꯦ ꯆꯨꯗꯦꯅ ꯇꯧꯔ ꯂꯩꯔꯒ ꯆꯨ ꯂ ꯆꯨ ꯂꯩꯔꯝꯃꯦꯕꯀꯣ
ꯎꯝ
ꯑꯗꯨ ꯑꯩꯅ ꯃꯉꯣꯟꯗ ꯆꯨ ꯗꯧꯕ ꯃꯥꯜꯂꯦ ꯑꯗꯨꯗꯤ ꯑꯩ ꯁꯤꯟꯅꯗ꯭ꯔꯦꯕ
ꯎꯝ
ꯀꯣ ꯃꯈꯟ ꯃꯈꯟ ꯊꯤ ꯇꯩꯔꯝꯒ꯭ꯔ ꯄꯣꯠꯅꯤꯀꯣ ꯀꯦꯟꯗ
ꯎꯝ ꯄꯨꯡꯗꯣꯟ ꯃꯅꯥꯗꯨꯗꯤ ꯍꯥꯏꯗꯅ ꯁꯨꯝ ꯑꯗꯨꯒꯤ ꯇꯧꯋꯦꯕ ꯇꯧ
ꯑ ꯎꯝ
ꯑꯩꯅ ꯃꯔꯛꯇ ꯑꯃꯨꯔꯛꯇꯪꯒꯨꯝꯕ ꯇꯧꯒ꯭ꯔꯦ꯫
ꯑ ꯑꯩꯗꯤ ꯌꯥꯝ ꯇꯣꯏ ꯑꯁ ꯌꯥꯝ ꯇꯧꯔꯝꯃꯦ ꯑꯗꯨ ꯑ ꯃꯤꯊꯤꯖꯤꯅ ꯐꯔꯦꯅ ꯁꯤ ꯑꯣꯏꯅ ꯇꯧꯒꯤꯕꯅꯦꯕ ꯑꯩꯅ꯫ ꯑꯩꯒꯤ ꯈ꯭ꯋꯥꯏ ꯐꯥꯔꯁ ꯇ꯭ꯔꯥꯏꯗꯤ ꯃꯤꯊꯤ ꯑꯣꯏꯕ ꯃꯤꯊꯤꯗꯒꯤ ꯑꯃꯨꯛ ꯃꯤꯊꯤꯁꯦ ꯂꯩꯕ ꯁꯨꯝ ꯀꯥꯎꯕꯗꯩ ꯁꯨꯝ ꯀꯥꯎꯕꯗꯩ ꯄꯨꯡꯗꯣꯟ ꯃꯅꯥꯗ ꯇꯥꯈꯤꯕ ꯑꯗꯩ ꯄꯨꯡꯗꯣꯟ ꯃꯅꯥ ꯇꯧꯕꯗꯒꯤ ꯑꯃꯨꯛꯀ ꯄꯨꯡꯗꯣꯟ ꯃꯅꯥꯗꯣ ꯖꯟ ꯖꯥꯟ ꯑꯣꯏꯔꯦꯕ ꯈꯔ ꯀꯣ ꯐꯨꯠꯇꯣꯛ ꯐꯨꯠꯁꯤꯟ ꯏꯪꯍꯟꯕ ꯑꯃꯨꯛ ꯑꯗꯨꯒꯤ ꯑꯩꯅ ꯃꯤꯊꯤ ꯃꯔꯨꯖ‌ꯦ ꯃꯤꯊꯤ ꯃꯔꯨꯖ‌ꯦ ꯅꯪꯅ ꯇꯤꯡꯕ ꯀꯥꯎꯍꯧꯔꯒꯗꯤ ꯍ‌ꯣꯏ ꯁꯟꯗꯦꯒꯨꯝꯕꯗꯤ ꯃꯇꯝ ꯂꯩꯗꯅꯀꯣ ꯏꯁꯤꯡꯗ ꯊꯥꯡꯒꯠꯂꯒ ꯑꯗꯨꯝ ꯕ꯭ꯔꯣꯡ ꯁꯧꯍꯜꯂꯒ ꯏꯪꯗꯍꯜꯂꯒ ꯇꯩꯔꯁꯨ ꯌꯥꯏꯌ‌ꯦꯕꯀꯣ
ꯑꯣ
ꯑꯗꯣ ꯁꯧꯍꯜꯂꯒ ꯑꯃꯨꯛ ꯏꯪ‌‍‍ꯙꯍꯜꯂꯒ ꯂꯩꯕ ꯃꯇꯝꯗꯣ ꯑꯁꯥꯕꯗꯨꯗꯤ ꯇꯩ ꯅꯨꯡꯉꯥꯏꯇꯝꯅꯤꯅ ꯏꯪꯍꯟ ꯂꯩꯃ ꯃꯇꯝꯗꯣ ꯇꯝꯗ‌ꯣ ꯃꯨꯛ ꯃꯥꯡꯗꯅꯕꯅ ꯁꯨꯇꯤꯒꯨꯝꯕ ꯂꯩꯇꯕ ꯅꯨꯃꯤꯠꯇꯗꯤ ꯑꯍꯤꯡ ꯁꯥꯠ ꯇꯤꯡꯉꯝꯃꯗꯤ ꯑꯍꯤꯡꯗꯣꯝ ꯇꯤꯡꯉꯝꯃꯗꯤ ꯑꯗꯨꯝ ꯂꯨꯅꯩꯗꯅ ꯗꯨꯃꯥꯏꯅ
ꯎꯝ
ꯑꯗꯨꯒ ꯑꯗꯨꯒ ꯂꯨꯊꯣꯛꯄ
ꯑꯗꯣ ꯁꯝꯖ‌ꯦ ꯇꯩꯕꯁꯦ ꯁꯝꯈꯣꯡꯗꯪ ꯇꯩꯒꯗ꯭ꯔꯥ ꯅꯠꯇ꯭ꯔꯒ ꯁꯝ ꯄꯨꯂꯞ ꯄꯨꯟꯅ ꯇꯩꯒꯗ꯭ꯔꯥ
ꯁꯝꯒꯣꯡꯗꯪ ꯇꯩꯕꯗꯅꯦ ꯑꯗꯨꯝ ꯃꯊꯪ ꯃꯊꯪ ꯃꯊꯟꯗ ꯑꯗꯨꯝ ꯆꯣꯠꯆꯔꯛ ꯄꯅꯦꯕꯀꯣ ꯁꯪꯒꯣꯡꯒꯗꯤ ꯌꯥꯝ ꯀꯟ ꯅꯩꯗꯕꯤ ꯁꯪꯒꯣꯡ ꯁꯪꯒꯣꯡꯒꯩꯗꯣ ꯕꯣꯇꯜ ꯑꯃꯗ ꯍꯥꯟꯖꯜꯂꯒꯀꯣ ꯏꯁꯤꯡꯅꯤꯅꯅꯦ ꯊꯥꯎꯗꯧꯅ ꯈꯔ ꯇꯞꯄꯁꯨ ꯅꯠꯇꯦ ꯏꯁꯤꯡꯅꯤꯅ ꯖꯣꯔꯣ ꯖꯣꯔꯣ ꯖꯣꯔꯣ ꯍꯦꯛꯇ ꯇꯥꯔꯛꯄꯅꯦꯕꯀꯣ
ꯍꯣꯏ
ꯑꯗꯨꯅ ꯕꯣꯇꯜ ꯑꯝꯗ ꯍꯥꯞꯄ ꯇꯩꯔꯗꯤ ꯅꯨꯡ ꯑꯧ ꯑꯧ ꯃꯍꯤ ꯇꯣ ꯑꯩꯗꯤ ꯏꯁꯥ ꯇꯩꯕꯅ ꯅꯨꯡꯉꯥꯏꯕꯅꯤ
ꯎꯝ ꯑꯗꯨꯗꯤ ꯑꯃ ꯑꯥ ꯁꯤꯔꯝꯒꯨꯝꯕ ꯍꯥꯞꯄꯒꯤ ꯀꯩꯅꯣ ꯇꯧꯅꯕ ꯄꯝ ꯇꯧꯅꯕ ꯌꯥꯎꯕꯗꯣ
ꯑ ꯑꯥ ꯑ ꯑꯥ ꯁꯤꯔꯝ ꯍꯥꯞꯄꯩꯖꯨ ꯌꯥꯏ ꯅꯠꯇ꯭ꯔꯒꯅ ꯑꯈꯣꯏ ꯑ ꯑꯥ ꯑꯗꯨꯝ ꯀꯩꯅꯣ ꯑꯗꯨꯝ ꯇꯣꯅꯔ ꯍꯥꯞꯄꯝꯕꯩ ꯕꯣꯇꯜꯒꯨꯝꯕꯁꯨ ꯗꯨꯝ ꯌꯥꯕꯅꯦꯕꯀꯣ ꯁ‌ꯦꯔꯝ ꯍꯥꯞ ꯄꯝꯕꯩꯗꯨꯁꯨ ꯌꯥꯏ ꯁꯦꯔꯝꯒꯤꯗꯤ ꯁꯦꯔꯝ ꯑꯆꯧꯕ ꯅꯠꯇ꯭ꯔꯗꯤ ꯑꯃꯨꯛ ꯍꯩꯗꯣꯛ ꯑꯃꯨꯛ ꯍꯩꯖꯤꯟ ꯑꯃꯨꯛ ꯁꯨꯝ ꯍꯥꯏꯗꯤ ꯇꯧꯅꯩꯗꯅꯀꯣ
ꯍꯣ ꯍꯣ ꯍꯣꯏ
ꯑꯗꯨꯅ ꯑ ꯑꯗꯨꯗꯨꯅ ꯅꯣꯏ ꯅꯅꯥꯎꯄꯤꯗ ꯇꯩꯍꯟꯒꯦꯔꯥ ꯇꯩꯍꯜꯂꯨ
ꯎꯝ ꯃꯥ ꯌꯥꯔꯛ ꯑꯣꯏ ꯏꯆꯥꯅ ꯇꯩꯖꯗꯧ ꯉꯥꯏꯔ‌ꯦ ꯑꯗꯨꯏ ꯃꯁꯥꯥꯁ ꯇꯧꯗ꯭ꯔꯁꯨ ꯌꯥꯕ꯭ꯔꯥ
ꯌꯥꯕꯅꯦ ꯍꯥꯏꯐꯦꯠ ꯑꯗꯨꯝ ꯃꯄꯥꯗꯣ ꯍꯥꯏꯐꯦꯠ ꯍꯥꯏꯐꯦꯠꯄꯨꯗꯤ ꯅꯥꯟꯕꯤꯌꯣꯕꯀꯣ ꯌꯥꯝ ꯀꯟꯅ ꯃꯁꯥꯁ ꯅꯠꯇ꯭ꯔꯁꯨ ꯍꯥꯏꯗꯤ ꯏꯁꯤꯡꯗꯣ ꯈꯔ ꯆꯪꯖꯒꯤꯅꯕꯀꯣ ꯑꯗꯨꯃꯥꯏꯅ ꯇꯧꯔꯒ ꯊꯔ ꯇꯤ ꯃꯤꯅꯠꯁꯃꯨꯛ ꯑꯗꯨꯃꯥꯏꯅ ꯊꯝꯃꯦ ꯑꯩꯒꯤꯗꯤ ꯑꯗꯨꯝ ꯐꯣꯔꯇꯤ ꯃꯤꯅꯠꯁ ꯌꯧꯕꯁꯨ ꯌꯥꯎꯋꯦ ꯑꯗꯩꯗꯤ ꯑꯩꯒꯤꯗꯤ ꯍꯥꯏꯕ ꯉꯝ ꯀꯣ ꯍꯥꯏꯗꯤ ꯗꯨꯝ ꯑꯗꯨ ꯃꯌꯥꯝꯒꯤꯗꯤ ꯑꯗꯨꯝ ꯊꯥꯔꯇꯤ ꯐꯣꯔꯇꯤꯁ‌ꯦ ꯗꯨꯝ ꯊꯝꯅꯕꯖꯥꯠꯅꯦꯕꯀꯣ ꯑꯩ ꯄꯨꯡ ꯑꯝ ꯊꯝꯕꯒ ꯌꯥꯎꯔ ꯄꯣꯠꯅꯤꯗ ꯍꯥꯏꯗꯤ ꯁꯨꯝ ꯊꯕꯛꯇꯣ ꯊꯕꯛ ꯇꯧꯊꯈꯤꯕꯗ ꯁꯝ ꯀꯦꯟꯕ ꯈꯇꯪ ꯒꯤꯅꯦ
ꯑꯣ ꯁꯝ ꯀꯦꯟꯕ ꯈꯛꯇꯪꯒꯤ ꯑꯅꯧꯕꯗꯤ ꯍꯧꯒꯠꯂꯛꯇꯕ
ꯑꯅꯧꯕꯖꯦ ꯍꯧꯒꯠꯂꯛꯄ ꯃꯥꯜꯂꯦ ꯃꯥꯜꯂꯦ ꯍꯥꯏꯗꯤ ꯑꯩꯒꯤꯗꯅꯦ
ꯍꯝ
ꯀꯣꯛꯀꯤ ꯁꯝ ꯈꯥꯏꯕ ꯃꯄꯥꯖꯦ ꯌꯨꯡꯉ ꯌꯨꯡꯉ ꯌꯥꯝ ꯂꯩꯌꯦꯕꯀꯣ ꯑꯗꯨꯒꯤ ꯑꯩꯅ ꯈꯜꯂꯤꯁꯦ ꯑꯧ ꯑꯧ ꯑꯧ ꯑꯧ ꯃꯆꯥ ꯃꯆꯥ ꯍꯧꯒꯠꯂꯛꯏꯖꯦ ꯃꯥꯅ ꯍꯧꯒꯠꯍꯜꯂꯛꯏꯔꯥ ꯃꯁꯥꯏ ꯍꯧꯒꯠꯆꯩꯔ ꯑꯩ ꯍꯥꯏ ꯉꯝꯗ꯭ꯔꯦꯕ ꯑꯗꯨꯗꯤ ꯍꯧꯒꯠꯂꯛꯄꯩꯖꯤꯃꯗꯤ ꯑꯗꯨꯒ ꯀꯦꯟꯕꯗꯤ ꯑꯩꯒꯤꯗ ꯐꯅꯌꯥꯝ ꯐꯩꯌꯦꯕ ꯑꯩꯒꯤꯗꯤ ꯑꯗꯨꯅꯅꯦ ꯑꯩꯅ ꯃꯣꯏꯗ ꯍꯥꯏ ꯑꯁ ꯃꯤꯊꯤ ꯃꯅꯨ ꯇꯩ ꯁꯝꯁꯦ ꯁꯨꯝ ꯁꯨꯝ ꯊꯥꯖꯜꯂꯛꯑꯦ ꯍꯥꯏꯗꯤ ꯁꯝꯗꯣ ꯌꯥꯝ ꯌꯥꯝꯖꯜꯂꯛꯑꯦꯕꯀꯣ ꯫ ꯑꯩꯉꯣꯟꯗ ꯍꯨꯃꯥꯡ ꯁꯧꯕ ꯑꯃ ꯌꯥꯎꯁꯜꯂꯛꯑꯦꯕ꯫
ꯑꯗꯨꯗꯤ ꯐꯔꯤꯅꯤꯅꯦ ꯑꯩ ꯁꯝꯁꯦ ꯈꯤꯇ ꯌꯥꯝꯍꯟꯗꯕ ꯌꯥꯔꯔꯣꯢ ꯑꯝꯇ ꯌꯥꯗ꯭ꯔꯕꯅꯦ ꯑꯩꯒꯤ ꯁꯝꯁꯤꯁꯨ꯫
ꯑꯝ ꯑꯗꯨꯃꯥꯏꯅ ꯃꯤꯊꯤ ꯃꯔꯨꯁꯦ ꯇꯩꯕ ꯑꯗꯨꯝ ꯑꯩ ꯑꯌꯥꯝꯕ ꯃꯇꯝꯗ ꯑꯩ ꯇꯤꯡ ꯂ ꯂꯩꯔꯁꯤ ꯑꯩꯈꯣꯏ ꯍꯥꯏꯅꯩꯅꯦ ꯍꯌꯦꯡ ꯂꯩꯔꯖꯤ ꯏꯕꯥꯅꯤꯖꯦ ꯑꯩꯈꯣꯏ ꯍꯥꯏꯅꯩꯅꯦ ꯏꯕꯥꯅꯤ ꯍꯧꯖꯤꯛ ꯃꯤꯊꯤ ꯂꯨꯄꯥ ꯇꯔꯥ ꯀꯨꯟꯃꯨꯛꯀꯤꯗꯤ ꯂꯣꯏꯔꯅꯤ ꯇꯩꯕ ꯅꯍꯥꯟꯗꯩ ꯂꯩꯖꯦ ꯍꯥꯏꯅꯔ ꯁꯨ ꯁꯨꯛꯂꯩ ꯂꯩꯗꯕꯒꯤ ꯑꯗꯣ ꯑꯩꯒꯤꯗꯤ ꯑꯗꯨꯝ ꯂꯩ ꯑꯩꯒꯤꯗꯤ ꯂꯩꯔꯒ ꯂꯩꯌꯦꯕꯀꯣ
ꯎꯝ
ꯈꯣꯏ ꯌꯨꯝ ꯍꯥꯏꯖꯟꯕꯝꯒꯤꯗ ꯗꯨꯀꯥꯟ ꯑꯃ ꯂꯩꯇ꯭ꯔꯣ? ꯑꯗꯨꯗ ꯄꯦꯀꯦꯠꯇ ꯇꯔꯥ ꯇꯔꯥ ꯄꯤꯔ ꯌꯣꯜꯂꯦꯕꯀꯣ꯫
ꯎꯝ ꯀꯌꯥꯝ ꯍꯥꯟꯒꯦ?
ꯏꯑꯦ ꯑꯩꯒꯤ ꯄꯦꯛꯀꯦꯠꯇ ꯂꯩꯕꯗꯨꯗꯤ ꯌꯥꯝ ꯍꯥꯟꯕ ꯑꯣꯏꯗꯦꯕꯀꯣ꯫
ꯎꯝ
ꯑꯗꯣ ꯁ꯭ꯋꯥꯏꯗꯒꯤ ꯆꯣꯏꯅ ꯂꯩꯕꯗꯣ ꯑꯗꯨꯝ ꯌꯥꯝ ꯇꯥꯡꯒꯗꯕꯗꯤ ꯃꯥꯟꯗꯦ ꯑꯗꯨꯏꯁꯨ ꯀꯨꯟ ꯀꯨꯟꯃꯨꯛꯀꯤ ꯑꯗꯨꯝ ꯂꯩꯔ ꯌꯥꯏꯗꯅꯀꯣ꯫
ꯌꯥꯢ ꯌꯥꯢ
ꯗꯤ ꯑꯁꯨꯝ ꯑꯍꯥꯟꯕꯒꯤ ꯍꯥꯏꯗꯤ ꯃꯌꯥꯝ ꯂꯩꯁꯜꯂꯨꯔꯒ ꯑꯃꯨꯛ ꯍꯥꯏꯗꯤ ꯁꯨꯝ ꯆꯥꯅꯩ ꯆꯥꯟꯅꯗꯦ ꯈꯪꯗꯦ ꯍꯣꯏ ꯏꯟꯖꯥꯡꯗꯕꯨꯗꯤ ꯁꯨꯒꯥꯏꯔ ꯊꯥꯛ ꯌꯥꯢꯌꯦꯕꯨ ꯁꯨꯝ ꯀꯣ ꯂꯨꯄꯥ ꯀꯨꯟ ꯀꯨꯟ ꯃꯨꯛꯀꯤ ꯑꯥꯎ ꯑꯧ ꯑꯣꯢꯅ ꯀꯩ ꯑꯣꯢꯅ ꯑꯩꯒꯤꯕꯨꯗꯤ ꯑꯗꯨꯝ ꯂꯩ ꯌꯥꯕ ꯅꯣꯏꯒꯤꯗ ꯁꯨꯝ ꯆꯥꯅꯩ ꯆꯥꯟꯅ ꯇꯦ ꯍꯥꯏꯕꯗꯣ ꯂꯨꯄꯥ ꯀꯨꯟ ꯀꯨꯟꯃꯨꯛꯀꯤ ꯑꯗꯨꯝ ꯑꯗꯨꯃꯥꯏ ꯇꯧꯔꯒ ꯑꯩꯖꯨ ꯃꯣꯏ ꯐꯣꯟꯗꯒꯨꯝꯕ ꯊꯥꯒꯠꯂꯛꯄꯗ ꯍꯞꯇꯥ ꯑꯃꯗ ꯑꯃꯨꯔꯛ
ꯑꯃꯨꯔꯛꯇꯪꯅ ꯌꯥꯔꯕ?
ꯑ ꯑꯃꯨꯔꯛ ꯑꯩ ꯑꯗꯨꯃꯥꯏꯅ ꯁꯤꯟꯅꯩ ꯍꯞꯇꯥ ꯑꯃꯗ ꯑꯃꯨꯔꯛ ꯑꯗꯨꯒ ꯑꯃꯨꯛ ꯎꯝ ꯑꯃꯨꯔꯛ ꯑꯗꯨ ꯁꯤꯟꯅꯩꯉꯩ ꯃꯔꯛꯇꯣ
ꯎꯝ
ꯍꯥꯏꯗꯤ ꯍꯞꯇꯥ ꯑꯃ ꯑꯩ ꯇꯩꯒ꯭ꯔꯦ ꯀꯣꯛꯇꯗꯤ ꯍꯞꯇꯥ ꯑꯃꯈꯛꯇꯤ ꯑꯃꯨꯛꯇꯪꯗꯤ ꯇꯨꯝꯗꯦꯗꯅꯀꯣ꯫ ꯑꯍꯨꯝꯂꯛꯀꯨꯝꯕ ꯇꯨꯝꯕꯗꯣ ꯑꯃꯨꯛꯅ ꯊꯥꯎ ꯇꯩꯕ ꯌꯥꯎꯋꯤ, ꯑꯃꯨꯛꯅ ꯀꯩꯝ ꯇꯩꯗꯕ ꯌꯥꯎꯋꯤ ꯅꯠꯇ꯭ꯔꯒꯅ ꯑꯩ ꯑꯦ ꯀꯩꯅꯣꯗꯣ ꯁꯤꯖꯤꯟꯅꯩꯌꯦꯕ ꯑꯦꯂꯣ ꯕꯦꯔꯥꯁꯨ ꯇꯩꯌꯦꯕ ꯀꯣꯛꯇ ꯑꯗꯨꯃꯥꯏꯅ ꯃꯈꯟ ꯃꯈꯟ ꯑꯗꯨꯝ ꯇꯧꯋꯦ꯫
ꯍꯧꯗꯤ ꯍꯧꯔꯤꯄꯣꯠꯅꯤ ꯑꯦꯂꯣꯕꯦꯔꯥꯖꯨ ꯖꯣꯇꯣꯟ ꯇꯟꯕꯒꯤ ꯇꯧꯗ꯭ꯔꯕꯗꯨꯅꯤ꯫
ꯑꯩꯅꯅꯦ ꯎꯝ ꯁꯝꯗꯅ ꯍꯦꯟꯅ ꯖꯣꯇꯣꯟ ꯇꯧꯋꯦꯕ ꯑꯩꯁꯦ ꯃꯥꯏꯗꯒꯤ꯫
ꯎꯝ
ꯁꯝ ꯃꯇꯣꯟ ꯄꯣꯛꯈꯥꯏꯗꯅꯕ ꯑꯗꯣ ꯑꯩ ꯑꯃꯨꯛ ꯀꯩꯅꯣꯗꯤ ꯁꯤꯟꯅꯗꯦ ꯀꯦꯃꯤꯀꯦꯜꯒꯨꯝꯕꯗꯤ ꯁꯤꯟꯅꯗꯦ ꯍꯤꯗꯥꯛ ꯂꯥꯡꯊꯛꯀꯨꯝꯕꯗꯤ ꯁꯤꯟꯅꯗꯦꯕ ꯃꯇꯣꯟ ꯄꯣꯛꯈꯥꯏꯗꯅꯕ ꯍꯤꯗꯥꯛ ꯑ ꯑꯗꯨꯒꯨꯝꯕꯗꯤ ꯁꯤꯟꯅꯗꯦꯕ ꯑꯩ ꯑꯗꯨꯝ ꯀꯩꯅꯣ ꯉꯥꯛꯇ ꯍꯥꯏꯗꯤ ꯁꯨꯝ ꯗꯨꯃꯥꯏꯅ
ꯍꯣ ꯑꯣꯔꯒꯥꯅꯤꯛꯀꯤ ꯑꯣꯏꯕꯁꯦ ꯉꯥꯛꯇ ꯇꯧꯕ꯫
ꯑꯃ ꯑꯣꯏꯕ ꯑꯗꯨꯃꯥꯏꯅ ꯇꯧꯋꯦ꯫
ꯃꯣꯏ ꯍꯧꯖꯤꯛꯀꯥꯟꯗꯤ ꯊꯥꯎꯁꯨ ꯌꯥꯝ ꯊꯣꯛꯑꯦꯗꯅ ꯃꯅꯤꯄꯨꯔꯗ ꯁꯥꯖꯕ ꯃꯌꯥꯝ ꯑꯃ꯫
ꯑꯥ ꯊꯣꯛꯑꯦ ꯊꯣꯛꯑꯦ ꯊꯣꯛꯑꯦ ꯑꯃꯨꯕ ꯍꯥꯢꯕ꯭ꯔꯥ ꯀꯩꯅꯣ ꯊꯣꯏꯗꯤꯡ ꯊꯥꯎ ꯀ ꯌꯥꯝ ꯊꯣꯛꯄ
ꯍꯣꯏ ꯊꯣꯏꯗꯤꯡ ꯊꯥꯕꯗꯣ ꯑꯗꯨꯁꯨ ꯇ꯭ꯔꯥꯏ ꯇꯧꯅꯤꯡꯉꯤꯌꯦ꯫
ꯑꯗꯨꯗꯤ ꯑꯩ ꯑꯃꯨꯛꯇ ꯇꯩꯗꯔꯤ ꯍꯥꯟꯅ ꯑꯩ ꯃꯤꯊꯤ ꯇꯩꯗ꯭ꯔꯤꯉꯩ ꯃꯃꯥꯡꯗꯅꯦ
ꯎꯝ
ꯑꯃ ꯀꯩꯅꯣ ꯀꯟꯅ ꯚꯥꯏꯔꯦꯜ ꯆꯠꯂꯤꯉꯩ ꯃꯇꯝꯗꯣ ꯑꯃ ꯑ ꯑꯣꯅꯤꯌꯟꯒꯤ ꯊꯥꯎꯗꯣ꯫
ꯎꯝ
ꯑꯥ ꯑꯗꯨ ꯑꯩ ꯇꯩꯔꯝꯃꯦ ꯕꯣꯇꯜ ꯑꯃꯗꯤ ꯑꯗꯨ ꯏꯀꯥꯟ ꯀꯥꯟꯅꯈꯤꯗ꯭ꯔꯦ ꯕꯣꯇꯜ ꯑꯃꯈꯛ ꯁꯤ ꯁꯤꯟꯅꯕꯩꯔ ꯈꯪꯗꯦ ꯁꯤꯟꯅꯕꯝ ꯑꯃ ꯏꯈꯪ ꯈꯪꯗꯦ
ꯇꯤꯜꯍꯧꯒꯤꯗꯨꯗꯤ ꯑꯩ ꯁꯤꯖꯤꯟꯅꯥꯔꯝꯃꯦ
ꯎꯝ ꯑꯃ ꯃꯩꯔꯥ ꯑꯃ ꯃꯔꯥ ꯆꯠꯄꯒ ꯀꯥꯡꯕꯨ ꯑꯃꯁꯨ ꯂꯩꯗꯅ ꯕꯇꯟ ꯃꯅꯨꯡꯗ ꯃ
ꯕꯇꯜ ꯃꯅꯨꯡꯗ ꯃꯅꯥ ꯃꯔꯥ ꯌꯥꯎꯕꯗꯣ ꯑꯥ ꯑꯗꯨ ꯑꯩ ꯁꯤꯖꯤꯟꯅꯗꯦ ꯑꯩ ꯈꯪꯗꯦ
ꯎꯝ ꯍꯧꯖꯤꯛꯀꯤ ꯃꯤꯊꯤ ꯃꯔꯨꯒꯤꯗꯣ ꯍꯥꯟꯅ ꯇ꯭ꯔꯥꯏ ꯇꯧ ꯇꯥꯕꯅꯦ ꯑꯗꯨꯗꯨꯒ ꯌꯥꯏ ꯌꯥꯗꯦꯗꯣ ꯇꯥꯕ꯭ꯔꯥ
ꯎꯝ ꯇꯥꯏꯌꯦ ꯇꯥꯏꯌꯦ ꯑꯗꯨꯒ ꯌꯥꯏ ꯌꯥꯗꯦ ꯌꯦꯡꯉꯁꯦ
ꯍꯣꯏ
ꯎꯝ
ꯌꯦꯡꯉꯁꯦ ꯑꯗꯨꯗꯤ ꯍꯌꯦꯡꯗꯣ ꯂꯩꯔꯨꯔꯁꯤ
ꯂꯩꯔꯨꯔꯁꯤ
ꯍꯣꯏ ꯍꯥꯏꯅꯤꯅꯦ ꯍꯌꯦꯡ ꯕ꯭ꯔꯦꯛꯇ ꯊꯣꯛꯑꯒ ꯂꯩꯔꯨꯔꯁꯤꯅ
ꯎꯝ ꯇꯝꯃꯛ ꯑꯝꯃꯦ ꯑꯃꯗꯨꯅꯁꯨ ꯑꯗꯨꯒ ꯇꯟꯒ ꯆꯥꯁꯤ ꯀꯥ ꯌꯥꯝ ꯍꯥꯏꯔꯛ ꯈꯤꯕꯅꯦ
ꯎꯝ ꯎꯝ ꯎꯝ ꯍꯩꯅꯈꯤꯕꯅꯦ ꯏꯕꯥꯅꯤꯁꯨ ꯉꯁꯥꯏ
ꯇꯟ ꯆꯥꯁꯦ ꯈꯣꯠꯁꯦ ꯍꯥꯏꯅꯈꯤꯕꯅꯦꯅ
ꯎꯝ
ꯑꯗꯨꯗꯤ ꯍꯌꯦꯡꯁꯦ ꯉꯟꯇꯥꯗ ꯆꯠꯁꯦꯁꯨ ꯍꯥꯏꯕꯅꯦ ꯃꯥꯅꯣ ꯐꯥꯟ ꯊꯥꯛꯇꯣꯛ ꯊꯥꯡꯖꯤꯟ ꯇꯧꯕ ꯈꯣꯠꯄꯗꯣ
ꯎꯝ ꯑꯩꯅ ꯀ꯭ꯂꯥꯁꯄꯨꯗꯤ ꯋꯥꯏ ꯁꯤꯠ ꯇꯣꯛ ꯍꯟꯈ꯭ꯔꯦꯕꯀꯣ ꯐꯥꯟ ꯊꯥꯡꯕꯗꯣ ꯑꯗꯨꯗꯨꯒꯤ
ꯐꯟ ꯊꯥꯡꯕꯗꯣ ꯁꯥꯇ꯭ꯔꯒꯩꯗ ꯊꯥꯡꯍꯟꯗꯣꯏꯅꯦꯌꯦ ꯃꯥ ꯍꯥꯏꯕ
ꯑ ꯑꯉꯥꯡ ꯈꯔ ꯂꯥꯛꯄꯈꯩ ꯅꯨꯄꯥ ꯃꯆꯥꯉꯩꯗꯣ ꯑꯉꯟ ꯑꯉꯟꯕ ꯂꯥꯛꯄ ꯑꯗꯨꯝ ꯈꯔ ꯌꯥꯎꯋꯤꯗꯅ ꯑꯗꯨꯉꯩꯗꯨꯗ ꯑꯗꯨꯝ ꯇꯥꯔꯗꯕꯅꯦ ꯈꯔ ꯑꯃꯗꯤ
ꯑꯗꯨꯅꯦ ꯑꯗꯨ ꯇꯧꯔꯒ ꯑꯗꯨꯗ ꯁꯪꯗꯣꯛꯈ꯭ꯔꯗꯤ ꯋꯥꯏ ꯈꯔꯁꯨ ꯁꯪꯉꯅꯤ
ꯁꯪꯉꯅꯤ ꯁꯪꯉꯅꯤ
ꯑꯗꯨꯇ ꯈꯟꯕꯗ
ꯎꯝ ꯑꯗꯨ ꯈꯥꯏꯗꯣꯛ ꯈ꯭ꯔꯗꯤ ꯅꯪꯉꯣꯟꯗꯁꯨ ꯁꯪꯉꯦ ꯇꯧꯅꯤꯡꯉꯦ ꯍꯥꯏꯗꯤ ꯃꯥꯒꯤ ꯀꯣꯏꯂꯥꯎ ꯂꯥꯎꯕꯗꯨꯁꯨ ꯅꯪ ꯇꯥꯟꯅꯗ꯭ꯔꯦ ꯅꯪꯒꯤ ꯀꯣꯏꯂꯥꯎ ꯂꯥꯎꯅꯁꯨ ꯃꯥ ꯇꯥꯟꯅꯗ꯭ꯔꯦ ꯅꯠꯇ꯭ꯔꯥ ꯍꯥꯏꯗꯤ ꯇꯥꯟꯅꯔꯒꯁꯨ ꯈꯤꯇꯪꯗꯤ ꯐꯩꯗꯅꯀꯣ ꯀꯥ ꯑꯃ ꯄꯨꯟꯕꯕꯨꯗꯤ ꯈꯥꯏꯗꯣꯛꯅꯕꯗꯨꯅ
ꯐꯩ ꯐꯩ
ꯑꯗꯨꯗꯩꯗꯤ ꯑꯥꯎ ꯀ꯭ꯂꯥꯁ ꯇꯨꯖꯨ ꯌꯥꯝ